ꯍꯂꯣ
ꯂꯣ ꯎꯝ ꯚꯥꯏ ꯍꯟꯗꯛꯁꯤꯕꯨ ꯑ ꯀꯩ ꯀꯩ ꯃꯊꯦꯟ ꯑꯣꯏꯅ ꯅꯨꯡꯉꯥꯏꯔꯤꯀꯦ
ꯑꯁ ꯍꯟꯗꯛꯁꯦ ꯊꯕꯛꯁꯤ ꯌꯥꯝ ꯀꯟꯅ ꯑ ꯑ ꯇ ꯑ ꯇꯥꯔꯕꯣ ꯚꯥꯏ
ꯑꯧ ꯇꯥꯏꯌꯦ ꯇꯥꯏꯌꯦ
ꯑꯣ ꯇꯕꯔ ꯑ ꯍꯟꯗꯛꯁ ꯁꯤ ꯀꯩꯅꯣ ꯇꯧꯕꯅꯦ ꯑ ꯑ ꯊꯕꯛ ꯁꯤ ꯌꯝ ꯀꯟꯅ ꯁꯨ ꯑ ꯍꯟꯇꯛꯁꯦ ꯊꯕꯛꯁꯨ ꯌꯥꯝ ꯀꯟꯅ ꯁꯨꯗ꯭ꯔꯦꯕꯀꯣ ꯑ ꯑꯗꯨꯅ ꯆꯥꯕ ꯊꯛꯄꯁꯦ ꯑꯗꯨꯝ ꯄꯪꯆꯥ ꯃꯆꯥꯔꯤ ꯍꯥꯏꯇꯥꯔꯦ ꯍꯧꯖꯤꯛꯁꯦ ꯆꯝꯊꯣꯡ ꯈꯔ ꯆ ꯀꯥꯡꯁꯣꯏ ꯈꯔ ꯆꯥ ꯑꯗꯨꯃꯥꯏꯅ ꯇꯧꯔ ꯂꯦꯜꯂꯤꯌꯦ ꯑꯗꯣ ꯚꯥꯏꯗꯤ ꯀꯃꯥꯏ ꯀꯃꯥꯏ ꯇꯧꯔꯤꯒꯦ ꯍꯧꯖꯤꯛꯀꯥꯟꯁꯤꯕꯨ
ꯑꯣ ꯑꯩꯕꯨꯗꯤ ꯅꯨꯡꯉꯥꯏꯔꯤꯌꯦ ꯑꯗꯨꯕꯨꯗꯤ ꯆꯥꯕ ꯊꯛꯄꯕꯨꯗꯤ ꯑꯗꯨꯝ ꯏꯪꯈꯣꯜ ꯃꯔꯥꯡ ꯀꯥꯏꯅ ꯂꯩꯕꯅꯤꯅ ꯑꯗꯨꯝ ꯆꯥꯕ ꯊꯛꯄꯗꯣ ꯑꯗꯨꯝ ꯑ ꯑꯥꯍ ꯏꯪꯈꯣꯜꯗꯒꯤ ꯍꯦꯛꯑ ꯍꯦꯛꯑꯒ ꯆꯥꯔꯤꯌꯦ ꯏꯅꯥꯎꯕꯨ ꯏꯟꯖꯥꯡ ꯃꯅꯝ ꯅꯥꯄꯤ ꯀꯩꯀꯥ ꯑꯝꯇꯒ ꯀꯣꯏꯗ ꯂꯥꯛ ꯇꯕ꯭ꯔꯣ
ꯑ ꯚꯥꯏꯁꯦ ꯀꯩꯅꯣ ꯇꯧꯕꯅꯦ ꯑꯩꯒꯤ ꯂꯝ ꯈꯔ ꯍꯥꯟꯅ ꯂꯩꯔꯝꯕꯗꯣ ꯑꯥ ꯗꯨꯗꯣ ꯀꯩꯅꯣ ꯇꯧꯔꯦ ꯑ ꯍꯟꯗꯛꯀꯤ ꯍꯪꯒꯥꯝ ꯃꯇꯝꯅꯤꯅ ꯍꯪꯒꯥꯝ ꯈꯔ ꯊꯥꯖꯤꯜꯂꯦ꯫ ꯑꯗꯣ ꯀꯩ ꯍꯥꯏꯇꯥꯔꯦ꯫ ꯑꯩꯈꯣꯏꯒꯤ ꯏꯁꯤꯡꯗꯣ ꯍꯥꯟꯅꯗꯤ ꯈꯔ ꯑꯗꯨꯝ ꯋꯥꯏꯗꯅ꯫ ꯑꯗꯨꯅ ꯏꯁꯤꯡꯗꯣ ꯋꯥꯕꯅꯤꯅ ꯑꯩꯈꯣꯏꯒꯤ ꯄꯨꯈ꯭ꯔꯤ ꯑꯆꯧꯕ ꯑꯩꯈꯣꯏꯒꯤ ꯈꯨꯟꯒꯤ ꯃꯌꯥꯝ ꯑꯃ ꯈꯨꯟꯒꯤ ꯂꯩꯕꯗꯣ ꯑꯗꯨꯗꯩ ꯈꯔ ꯈꯔ ꯆꯠꯂ ꯆꯠꯂ ꯍꯣꯜꯂꯒ ꯌꯥꯝ ꯋꯥꯅ ꯍꯣꯠꯅꯔꯒ ꯍꯪꯒꯥꯝ ꯈꯔ ꯊꯥꯕꯗꯣ ꯑꯗꯣ ꯍꯪꯒꯥꯝꯗꯣ ꯈꯒꯗꯤ ꯐꯔꯦ ꯆꯥꯕꯗꯤ ꯌꯥꯗ꯭ꯔꯤꯌꯦ ꯑꯗꯣ ꯑꯗꯨꯃꯥꯏꯅ ꯇꯧꯔꯤꯌꯦ꯫
ꯎꯝ꯫
ꯑꯗꯣ ꯀꯩꯅꯣ ꯇꯧꯒꯦ ꯑꯩ ꯑꯗꯣ ꯍꯪꯒꯥꯝꯁꯦ ꯈꯔ ꯂꯩꯗꯤ ꯆꯥꯕ ꯌꯥꯔꯛꯑꯅꯤꯕꯀꯣ ꯑꯦ ꯑꯩ ꯑꯥ ꯚꯥꯏꯁꯨꯨ ꯅꯣꯡꯃ ꯑꯩ ꯀꯧꯖꯔꯛꯀꯦ ꯀꯩꯅꯣ ꯏꯟꯖꯥꯡ ꯆꯔꯥ ꯑꯃ ꯍꯥꯎꯕ ꯍꯥꯎꯇꯕ ꯑ
ꯎꯝ ꯍꯣꯏ ꯍꯣꯏ ꯆꯥꯁꯦ ꯆꯥꯁꯦ ꯑꯣ ꯑꯗꯣ ꯏꯇꯥꯎ ꯀꯣ ꯍꯟꯗꯛꯁꯨ ꯀꯣ ꯂꯝ ꯀꯩꯅꯣꯁꯤꯕꯨ ꯏꯅꯨꯡ ꯅꯨꯉꯥꯏꯇ꯭ꯔꯕꯣ ꯇꯧꯔꯤꯁꯤꯕꯣ ꯏꯔꯥꯡꯁꯤꯅ ꯆꯥꯕ ꯊꯛꯄꯁꯤꯕꯨ ꯀꯩꯅꯣ ꯕꯖꯥꯔꯒꯖꯦ ꯑꯝꯇ ꯍꯥꯡꯗ꯭ꯔꯕꯣ ꯀꯃꯥꯏ ꯀꯃꯥꯏ ꯇꯧꯒꯦ ꯇꯧꯋꯤꯁꯦꯀꯣ ꯏꯇꯥꯎ꯫
ꯑꯥ ꯆꯥꯕ ꯊꯛꯄꯁꯤ ꯑꯥꯁ ꯌꯥ ꯌꯥꯝꯅ ꯋꯥꯔꯦꯗ ꯍꯧꯖꯤꯛꯀꯥꯟꯁꯦ ꯑꯩꯈꯣꯏꯒꯤ ꯑꯥ ꯂꯩꯔꯛ ꯈꯨꯂꯛꯇ ꯂꯩꯕ ꯑꯩꯈꯣꯏꯒꯤ ꯀꯩꯊꯦꯟ ꯃꯆꯥ ꯃꯆꯥꯁꯤꯡꯗꯨꯁꯨ ꯀꯩꯅꯣ ꯇꯧꯔꯦ ꯍꯧꯖꯤꯛꯀꯥꯟꯗꯤ ꯑꯝꯇ ꯐꯝꯗ꯭ꯔꯦ ꯁꯥ ꯑꯗꯨꯅ ꯑꯗ ꯆꯥꯕꯁꯦ ꯌꯦ ꯌꯥꯝꯅ ꯋꯥ ꯀꯩꯅꯣ ꯇꯧ ꯌꯥꯝ ꯅꯨꯡꯉꯥꯏꯇ꯭ꯔꯦ ꯍꯥꯏꯇꯥꯔꯦ ꯍꯧꯖꯤꯛꯀꯥꯟꯁꯦ꯫ ꯑꯗꯣ ꯑꯩꯒꯤ ꯍꯤꯡꯒꯣꯟꯗ ꯊꯥꯔꯤꯕ ꯏꯟꯖꯥꯡ ꯍꯪꯒꯥꯝ ꯅꯠꯇꯕ ꯑꯇꯣꯞꯄ ꯁꯨꯝ ꯃꯆꯥ ꯃꯆꯥ ꯀꯩ ꯀꯌꯥ ꯀ ꯑꯇꯣꯞꯄꯗꯁꯨ ꯈꯔ ꯈꯔ ꯍꯥꯏꯗꯤ ꯌꯥꯝꯗꯕꯤꯗ ꯍꯪꯒꯥꯝꯗꯨꯅ ꯃꯨꯛ ꯃꯌꯥꯝ ꯊꯥꯒꯤꯕꯒꯤ ꯑꯩꯅ ꯍꯪꯒꯥꯝꯅꯦꯅ ꯍꯥꯏꯒ꯭ꯔꯦ꯫ ꯍꯪꯒꯥꯝ ꯅꯠꯇꯕ ꯑꯇꯣꯞꯄ ꯃꯆꯥ ꯃꯆꯥꯁꯨ ꯈꯔ ꯈꯔ ꯊꯥꯔꯤꯌꯦ꯫ ꯑꯗꯨꯒꯤ ꯑꯥ꯫ ꯊꯥꯔꯕꯁꯤꯡꯗꯨꯅ ꯑꯥ ꯑꯩꯈꯣꯏ ꯍꯧꯖꯤꯛꯀꯥꯟꯒꯤ ꯏꯔꯥꯡꯁꯨ ꯐꯠꯇꯕꯅꯤꯅ ꯀꯩꯅꯣꯁꯨ ꯀꯩꯊꯦꯜꯁꯨ ꯑꯝꯇ ꯆꯠꯅꯕ ꯌꯥꯗꯕꯅꯤꯅ ꯑꯗꯨꯗꯒꯤ ꯈꯔ ꯈꯔ ꯐꯨꯒꯠꯂꯒ ꯑꯗꯨꯗꯩ ꯇꯧꯔ ꯆꯥꯔꯤꯌꯦ ꯑꯥ ꯌꯥꯅ ꯌꯥꯅꯕ ꯂꯩꯔꯤ ꯍꯥꯏꯇꯥꯔꯦꯗ ꯃꯇꯥꯎ꯫
ꯑꯣ ꯑꯗꯨꯅꯦ ꯑꯁ ꯍꯟꯗꯛꯁꯦ ꯏꯔꯥꯡꯖꯤꯅ ꯆꯥꯕ ꯊꯛꯄꯁꯦ ꯏꯅꯪ ꯅꯨꯡꯉꯥꯏꯇꯕꯁꯤꯗꯅꯤ ꯑꯩꯈꯣꯏꯔꯣꯝꯗꯅ ꯑꯃꯨꯛ ꯑꯥ ꯀꯩꯅꯣ ꯂꯋꯥꯏ ꯈꯔ ꯍꯥꯏꯗ ꯑꯥ ꯀ ꯂꯝꯖꯦ ꯈꯔ ꯍꯥꯏꯗꯕꯅꯔ ꯈꯪꯗꯦ ꯎꯝ ꯑꯗꯨꯝ ꯆꯥꯕ ꯊꯛꯄ ꯈꯣꯁꯦ ꯏꯟꯖꯥꯡ ꯃꯅꯥ ꯃꯁꯤꯡꯁꯦ ꯃꯔꯥꯡ ꯀꯥꯏꯅꯕꯨꯗꯤ ꯐꯪꯉꯦ ꯏꯇꯥꯎ ꯑꯗꯣ ꯅꯪꯁꯨ ꯅꯣꯡꯃꯗꯤ ꯏꯔꯥꯡꯁꯦ ꯐ ꯐꯔꯒꯗꯤ ꯀꯣꯏꯔꯛꯑꯣ ꯑꯗꯨꯒ ꯏꯟꯖꯥꯡ ꯃꯅꯥ ꯃꯁꯤꯡ ꯑꯅꯧ ꯑꯄꯦꯟ ꯈꯔ ꯌꯦꯡꯖꯤꯂꯥꯑꯣ ꯅꯪꯒꯤꯁꯨ ꯏꯇꯥꯎꯅ ꯍꯪꯒꯥꯝ ꯐꯔꯦ ꯑꯍ ꯅꯣꯡꯃ ꯆꯥꯥꯁꯦ ꯈꯣꯠꯁꯦ ꯍꯥꯏꯗꯣ ꯂꯥꯛꯀꯦ ꯑꯩꯁꯨ ꯑꯗꯣ ꯑꯩꯈꯣꯏꯔꯣꯝꯗ ꯑꯝꯇꯗꯤ ꯀꯣꯏꯔꯛꯎꯗꯅ꯫
ꯌꯥꯝ ꯅꯨꯡꯁꯤꯕ ꯋꯥꯔꯤꯅꯦ ꯏꯇꯥꯎ ꯑꯩꯗꯤ ꯆꯠꯅꯤꯡꯗꯅ ꯂꯩꯔꯤꯅꯦ꯫ ꯀꯨꯏꯔꯕꯅꯦ ꯑꯩꯅ ꯋꯥꯔꯤꯁꯨ ꯁꯥꯟꯅꯅꯤꯡꯕ꯫ ꯑꯩꯁꯨ ꯀꯩꯅꯣ ꯁꯨꯛ ꯀꯨꯏꯅ ꯀꯩꯅꯣ ꯇꯧꯔꯒ ꯑꯩꯁꯨ ꯅꯣꯡꯃꯇ ꯂꯥꯛꯑꯣ ꯍꯥꯏꯔꯛꯇꯦꯅ ꯑꯩꯁꯨ ꯈꯜꯂꯝꯃꯤꯅꯦ ꯑꯗꯣ ꯌꯥꯝ ꯐꯔꯦ ꯀꯩꯅꯣ ꯇꯧꯕꯅꯦ ꯍꯟꯗꯛꯀꯤ ꯑꯥ ꯏꯔꯥꯡꯁꯦ ꯈꯤꯇꯪ ꯐꯔꯛꯄꯒ ꯑꯩꯒꯤ ꯑꯥ ꯒꯥꯔꯤ ꯀꯩꯀꯩꯁꯦ ꯈꯤꯇꯪ ꯆꯠꯄ ꯌꯥꯔꯛꯄꯒ ꯑꯩ ꯑꯥ ꯀꯩꯅꯣꯒ ꯅꯆꯟꯅꯨꯄꯤꯒ ꯇꯧꯔꯒ ꯅꯣꯡꯃ ꯂꯥꯛꯀꯦ ꯑꯗꯣ ꯍꯥꯎꯕ ꯍꯥꯎꯊꯕ ꯆꯥꯔꯥ ꯑꯃ ꯆꯥꯃꯤꯟꯅꯔꯁꯦ꯫
ꯑꯣ ꯍꯣꯏꯅꯦ ꯏꯇꯥꯎ ꯂꯥꯛꯑꯒꯕꯨ ꯀꯩ ꯍꯥꯎꯇꯕꯅꯣꯅꯦ ꯀꯔꯤꯕꯨ ꯏꯇꯥꯎꯅ ꯄꯥꯝꯕꯕꯨ ꯀꯔꯤ ꯀꯔꯤ ꯄꯥꯝꯒꯦ ꯑꯩ ꯍꯦꯛꯇ ꯂꯥꯡꯊꯔꯝꯃꯗꯝꯅꯤ ꯀꯩꯅꯣꯅꯦ ꯏꯇꯥꯎꯅ ꯍꯦꯛ ꯂꯥꯛꯀꯅꯤ ꯍꯥꯏꯕꯒ ꯑꯗꯨꯝ ꯍꯥꯏꯕꯤꯔꯛꯑꯣ꯫
ꯑꯥ ꯌꯥꯏ ꯌꯥꯏ ꯍꯥꯏꯖꯔꯛꯀꯦ ꯑꯗꯣ ꯑꯁ ꯑꯩꯅ ꯄꯥꯝꯕꯁꯤ ꯀꯩꯅꯣ ꯇꯧꯕꯅꯤꯗ ꯑꯩꯗꯤ ꯑꯥ ꯁꯥ ꯌꯦꯟꯒꯨꯝꯕꯁꯦ ꯑꯩꯗꯤ ꯑꯥ ꯏꯇꯥꯎꯅꯦꯅ ꯈꯪꯕꯤꯔꯤꯗꯨꯅꯤ ꯑꯩꯗꯤ ꯊꯥꯎꯒꯨꯝꯕꯕꯁꯤ ꯀꯥ ꯍꯦꯟꯅ ꯆꯥꯟꯅꯗ꯭ꯔꯦ ꯃꯔꯝꯗꯤ ꯏꯁꯥꯁꯨ ꯌꯥꯝ ꯀꯟꯅ ꯐꯕ ꯍꯥꯏꯗꯨ ꯑꯣꯏꯗ꯭ꯔꯃꯤꯅ ꯍꯛꯆꯥꯡꯁꯨ ꯗꯤꯛ ꯗꯤꯛ ꯂꯥꯎꯕ ꯅꯠꯇꯦ ꯍꯥꯟꯅꯒ ꯃꯥꯟꯅꯗ꯭ꯔꯦ ꯍꯛꯆꯥꯡꯁꯤꯁꯨ ꯈꯔ ꯑꯗꯨꯝ ꯁꯣꯟꯊꯔꯦ ꯑꯗꯨꯅ ꯆꯝꯅ ꯀꯥꯡꯁꯣꯏꯒꯨꯝꯕ ꯀꯩ ꯍꯥꯏꯇꯥꯔꯦ ꯍꯦꯛ ꯆꯥꯕꯗ ꯍꯦꯛ ꯍꯥꯎꯗꯕ ꯑꯗꯨꯃꯥꯏꯅ ꯍꯦꯛꯇ ꯆꯥꯔꯁ ꯃꯇꯥꯎ
ꯍꯣꯏ ꯆꯝꯅ ꯍꯦꯛꯇ ꯆꯥꯕ ꯍꯥꯏꯁꯤꯗꯕꯨ ꯏꯇꯥꯎ ꯍꯥꯎꯕ ꯍꯥꯎꯇꯕ ꯑꯗꯣ ꯆꯝꯅ ꯆꯥꯕ ꯍꯥꯏꯁꯦ ꯑꯗꯨꯝ ꯏꯇꯥꯎ ꯉꯥꯁꯤꯅꯗꯤ ꯃꯔꯨ ꯑꯣꯏꯅ ꯆꯥꯕꯅ ꯍꯥꯎꯗ ꯃꯥꯜꯂꯦ ꯑꯗꯨꯅ ꯇꯥꯛꯄꯗꯤ ꯏꯇꯥꯎꯁꯦ ꯁꯥ ꯌꯦꯟ ꯆꯥꯕ ꯌꯥꯗꯦ ꯌꯥꯗꯔꯝꯃꯤꯅꯀꯣ
ꯑ ꯍꯣꯏ ꯁꯥ ꯌꯦꯟ ꯆꯥ ꯌꯥꯗ꯭ꯔꯃꯤꯅ ꯉꯥꯗꯣ ꯍꯣꯏ ꯉꯥꯕꯨꯗꯤ ꯀꯥꯏꯗꯦꯗ ꯑꯩꯗꯤ ꯍꯣꯏ ꯌꯦꯟ ꯅꯨꯡ ꯂꯩꯔꯤꯕꯁꯤꯡꯗꯨꯗꯤ ꯀꯩꯅꯣ ꯇꯧ ꯏꯗꯅꯥ ꯊꯥꯎꯗꯕꯨ ꯊꯥꯛꯑꯁꯨ ꯃꯍꯥꯎꯗꯨ ꯀꯩꯅꯣꯝ ꯆꯠꯂꯒ ꯏꯁꯥꯗꯁꯨ ꯀꯥꯅꯥꯗꯦꯗꯅ ꯑꯗꯨ ꯉꯥꯗꯨ ꯗꯤ ꯉꯥꯁꯤꯗꯤ ꯏꯄꯥ ꯏꯄꯨ ꯍꯥꯛꯇꯛꯇꯒꯤꯁꯨ ꯆꯠꯅꯔꯦ ꯑꯗꯣ ꯆꯥꯕꯗꯁꯨ ꯃꯆꯤ ꯑꯣꯏꯕ ꯃꯌꯥꯝ ꯌꯥꯎꯏꯗꯅꯀꯣ ꯉꯥꯁꯤꯗꯤ ꯑꯗꯨꯅ ꯌꯥꯏ ꯌꯥꯏ ꯏꯇꯥꯎ ꯉꯥꯗꯣ ꯇꯧꯔꯒ ꯍꯥꯎꯅ ꯀꯥꯡꯁꯣꯏ ꯑꯃ ꯀꯩ ꯑꯃ ꯇꯧꯔꯒ ꯅꯥꯀꯟꯗ ꯑꯗꯥꯏꯅ ꯆꯥꯃꯤꯟꯅꯕꯗꯨꯅꯤ ꯇꯥꯎ
ꯎꯝ ꯍꯣꯏ ꯑꯗꯨꯅꯦ ꯍꯟꯗꯛꯁꯦ ꯏꯔꯥꯡꯁꯤꯅ ꯈꯔ ꯐꯔꯛꯄꯒ ꯏꯇꯥꯎ ꯏꯇꯥꯎ ꯍꯣꯏꯗꯨꯁꯨ ꯑꯩꯁꯨ ꯂꯥꯛꯇ ꯀꯨꯏꯔꯦ ꯑꯗꯩ ꯑꯩꯁꯨ ꯅꯨꯄꯤ ꯑꯉꯥꯡꯁꯤꯒ ꯅꯣꯡꯃ ꯆꯠꯁꯦꯅꯗꯤ ꯈꯟꯅꯔꯝꯕꯅꯤ ꯑꯗꯨꯒ ꯏꯔꯥꯡꯁꯤꯅ ꯌꯗ꯭ꯔꯦ ꯑꯗꯨꯅꯀꯣ ꯇꯧꯔꯦ ꯍꯣꯏ ꯑꯗꯨꯅꯤ ꯆꯥꯕ ꯊꯛꯄꯁꯦ ꯏꯇꯥꯎ ꯂꯧꯁꯤꯡꯗꯤ ꯀꯃꯥꯏ ꯀꯃꯥꯏ ꯇꯧꯒꯦ ꯏꯇꯥꯎ ꯍꯟꯗꯛꯄꯨ ꯍꯟꯗꯛ ꯆꯍꯤ ꯌꯥꯝꯁꯨ ꯌꯥꯝꯃꯛꯇ꯭ꯔꯦ ꯂꯧꯁꯤꯡꯖꯦ ꯂꯧ ꯂꯧꯗꯤ ꯀꯌꯥꯝ ꯄꯥꯜꯂꯤꯒꯦ
ꯑꯁ ꯂꯧꯁꯦ ꯂꯧ ꯍꯥꯏꯔꯒ ꯑꯩ ꯍꯧꯖꯤꯛꯛꯇꯕꯨ ꯅꯤꯡꯁꯤꯡꯉꯦ ꯑꯩꯒꯤ ꯃꯃꯥꯡꯗ ꯂꯧ ꯄꯔꯤ ꯑꯃꯈꯛ ꯎꯕꯗꯣ ꯂꯧ ꯄꯔꯤ ꯎꯕꯗꯣ ꯀꯩꯅꯣ ꯇꯧꯔꯦ ꯑꯥ ꯃꯊꯪ ꯊꯥꯗꯒꯗꯤ ꯂꯣꯛꯄ ꯌꯥꯔꯗ꯭ꯔꯥ ꯑꯗꯣ ꯑꯩꯁꯦ ꯈꯜꯂꯝꯃꯤꯅꯦ ꯑ ꯀꯩꯅꯣꯁꯨ ꯈꯔ ꯑꯗꯨꯝ ꯊꯣꯛꯇꯧ ꯃꯥꯜꯂꯦ ꯑꯗ ꯃꯤꯁꯦ ꯀꯥꯏ ꯀꯥꯏꯗꯒꯤ ꯍꯥꯏꯁꯤꯒꯦꯅ ꯑꯩꯁꯦ ꯁꯨꯝ ꯈꯜꯂꯒ ꯂꯩꯔꯝꯃꯤ ꯏꯇꯥꯎ꯫
ꯎꯝ ꯑꯣ ꯑꯗꯨꯅꯦ ꯍꯟꯗꯛꯁꯦ ꯑꯩꯅ ꯍꯥꯏꯅ ꯂꯧꯁꯦ ꯏꯇꯥꯎꯒꯤꯁꯦ ꯑꯉꯟꯐꯧ ꯑꯣꯏꯅ ꯇꯧꯕ꯭ꯔꯣ ꯑꯩꯅ ꯍꯥꯏꯁꯤꯅ ꯑꯩꯒꯤ ꯑꯊꯦꯡ ꯑꯥꯈꯣꯏꯒꯤ ꯂꯧ ꯎꯗꯨꯕ ꯋꯥꯠꯂꯤꯕ꯭ꯔꯥꯅ ꯌꯥꯝꯃꯛꯇ꯭ꯔꯦꯅ ꯈꯜꯂꯨꯕ ꯑꯗꯩ ꯏꯇꯥꯎꯒꯤꯁꯦ ꯑꯉꯟ ꯐꯧ ꯑꯣꯏꯅ ꯇꯧꯕ ꯃꯥꯜꯂꯦ ꯏꯇꯥꯑꯣꯟ ꯍꯥꯏꯖꯤꯅꯗꯤ
ꯑꯥ ꯇꯧꯔꯦ ꯇꯧꯔꯦ ꯍꯟꯗꯛꯇꯤ ꯑꯩ ꯑꯉꯟ ꯐꯗꯨꯅ ꯈꯔ ꯇꯧꯔꯦ ꯍꯟꯗꯛꯁꯦ ꯑꯥ ꯑꯌꯦꯟꯐꯧꯗꯣ ꯈꯔ ꯇꯧꯔꯒ ꯃꯌꯥꯝꯁꯨ ꯀꯩꯅꯣ ꯇꯠꯅꯔꯝꯃꯤꯅ ꯑꯗꯨꯅ ꯈꯔ ꯀꯩꯅꯣ ꯇꯧꯔꯒ ꯃꯌꯥꯝꯒꯤ ꯄꯥꯅ ꯄꯥꯅꯕ ꯈꯔ ꯃꯦꯟ ꯖꯤꯔꯅ ꯑꯩ ꯑꯉꯟ ꯐꯧꯗꯨ ꯑꯣꯏꯅ ꯇꯧꯔꯦ ꯏꯇꯥꯎ꯫
ꯑꯣ ꯑꯣ ꯑꯊꯦꯡꯐꯧꯁꯨ ꯏꯇꯥꯎ ꯇꯧꯗꯣꯏ ꯅꯠꯇ꯭ꯔꯣ ꯍꯟꯗꯛꯁꯤꯕꯨ ꯆꯥꯕ ꯊꯛꯄꯁꯦ ꯋꯥꯠꯇꯅꯕꯗꯤ ꯀꯟꯅꯗꯤ ꯍꯣꯠꯅꯔꯔꯝꯃꯤ ꯏꯇꯥꯎꯁꯦ ꯑ ꯑꯊꯦꯡꯕꯧꯁꯨ ꯑꯗꯨꯝ ꯍꯣꯠꯅ ꯇꯤꯅ ꯇꯔꯣ
ꯑ ꯆꯥꯕꯁꯦ ꯋꯥꯠꯄꯗꯤ ꯌꯥꯗꯕꯅꯤꯅ ꯑꯗꯨꯁꯨ ꯁꯤ ꯀꯔꯤꯒꯨꯝꯕ ꯁꯤꯁꯦ ꯍꯦꯛ ꯂꯣꯏꯁꯤꯟ ꯇꯥꯔꯒꯗꯤ ꯍꯦꯛ ꯂꯣꯏꯕꯒꯥ ꯑꯗꯨꯗꯨ ꯑꯃꯨꯛ ꯍꯧꯖꯤꯟꯒꯦ ꯈꯜꯂꯤꯌꯦ ꯑꯩꯒꯤ ꯄ꯭ꯂꯥꯟꯁꯦ ꯍꯧꯖꯤꯛꯐꯥꯎꯤ ꯑꯗꯨ ꯂꯩꯔꯤꯌꯦ ꯏꯇꯥꯎ
ꯎꯝ ꯑꯗꯨꯅꯦ ꯇꯧꯒꯗꯝ ꯇꯧꯒꯗꯝꯅꯤ ꯏꯕꯤꯇꯥ ꯀꯥꯏꯗꯒꯤ ꯁꯦꯟ ꯄꯥꯏ ꯗꯗꯤ ꯆꯥꯕ ꯊꯛꯄꯖꯦ ꯃꯅꯤꯡ ꯊꯨꯡꯗꯦ ꯑꯉꯥꯡꯁꯨ ꯂꯥꯏꯔꯤꯛ ꯂꯥꯏꯁꯨ ꯇꯝꯃꯛꯄꯗ ꯈꯣꯠꯂꯛꯄꯗꯀꯣ ꯑꯗꯨꯅ ꯌꯥꯔꯤꯈꯩꯗꯤ ꯑꯩꯈꯣꯏꯁꯨ ꯁꯦꯟꯖꯦ ꯃꯥꯡꯍꯟꯕꯗꯤ ꯌꯥꯗ꯭ꯔꯦ ꯑꯗꯨꯅꯤ ꯆꯥꯕꯁꯦ ꯆꯥꯕ ꯋꯥꯠꯇ꯭ꯔꯗꯤ ꯚꯥꯏ- ꯆꯥꯕ ꯋꯥꯠꯇ꯭ꯔꯗꯤ ꯃꯤꯁꯦ ꯅꯨꯡꯉꯥꯏ ꯍꯥꯏꯗꯨꯅꯤ ꯆꯥꯕ ꯋꯥꯠꯂꯗꯤ ꯅꯨꯡꯉꯥꯏꯐꯝ ꯈꯪꯗꯦ ꯑꯗꯨꯅꯤ ꯇꯨꯝꯐꯝ ꯈꯪꯗꯦ ꯏꯆꯥꯒꯤ ꯈꯟꯕꯗꯥ
ꯃꯥꯅꯦ ꯃꯥꯅꯦ ꯏꯇꯥꯎ ꯑꯗꯣ ꯋꯥꯔꯤꯁꯨ ꯀꯩꯅꯣ ꯇꯧꯔꯤꯗ ꯏꯇꯥꯎ ꯏꯇꯥꯎꯒꯤ ꯏꯆꯥꯁꯤꯡꯗꯨꯕꯨ ꯀꯃꯥꯏꯅ ꯇꯧꯔꯒꯦ ꯑꯖ ꯎꯗꯕꯁꯨ ꯀꯨꯏꯔꯦ ꯊꯥꯏꯅ ꯅꯍꯥꯟꯋꯥꯏ ꯄꯨꯟꯈꯤꯕꯗꯣ ꯑꯗꯨꯗꯤ ꯑꯉꯥꯡꯗ ꯄꯤꯁꯛ ꯄꯤꯁꯛ ꯄꯤꯛꯂꯒ ꯀꯩꯅꯣ ꯇꯧꯈꯤꯕꯅꯦ ꯑꯗꯣ ꯍꯧꯖꯤꯛ ꯑꯉꯥꯡꯁꯤꯡ ꯁꯤꯡꯗꯨꯕꯨ ꯀꯃꯥꯏꯅ ꯇꯧꯔꯒꯦ
ꯍꯣꯏ ꯍꯣꯏ ꯍꯣꯏ ꯏꯇꯥꯎ ꯑꯉꯥꯡ ꯅꯨꯄꯤ ꯑꯍꯟꯗꯨꯅ ꯆꯍꯤ ꯀꯌꯥꯕꯨꯁꯨ ꯌꯥꯅꯠꯇ꯭ꯔ ꯇꯔꯥ ꯃꯤ ꯇꯔꯥꯃꯉꯥ ꯁꯨꯝꯕ ꯃꯥꯜꯂꯦ ꯀ꯭ꯂꯥꯁ ꯑꯥꯏꯠ ꯅꯥꯏꯟ ꯀꯥꯔꯤ ꯑ ꯑꯗꯨꯅ ꯇꯣꯝꯕꯁꯤꯅ ꯑ ꯀ꯭ꯂꯥꯁ ꯊ꯭ꯔꯤ ꯐꯣꯔ ꯀꯥꯔꯦ ꯐꯣꯔ ꯑꯣ ꯐꯣꯔ ꯑꯣꯏꯔ ꯃꯥꯅꯦ ꯐꯣꯔ ꯑꯣꯏꯔ ꯃꯥꯅꯦ ꯏꯇꯥꯎ ꯎꯅꯗꯕꯁꯨ ꯀꯨꯏꯔꯦ ꯑꯗꯨꯅꯤ
ꯀꯔꯤꯅꯣ ꯍꯥꯏꯔꯤꯁꯤꯕꯣ ꯑꯩꯅ ꯃꯃꯥꯡꯗ ꯂꯥꯛꯑꯝꯕꯗꯣ ꯑꯗꯨꯗꯤ ꯑꯉꯥꯡꯁꯤꯡꯗ ꯄꯤꯁꯛ ꯄꯤꯁꯛ ꯄꯤꯔꯒ ꯁꯤꯗꯩꯁꯤꯗ ꯀꯩꯅꯣ ꯇꯧꯈꯤꯕꯅꯦ ꯀꯩꯅꯣ ꯍꯥꯏꯁꯤꯕꯣ ꯆꯍꯤ ꯇꯔꯥꯃꯔꯛꯏ ꯍꯥꯏꯁꯤ ꯑꯩꯁꯤꯕꯨ ꯀꯌꯥꯝ ꯀꯨꯏꯔꯒꯦꯅꯤ ꯏꯇꯥꯎ ꯑꯗꯨꯝ ꯂꯥꯛꯊꯣꯛꯑꯣ ꯑꯩꯕꯣ
ꯑ ꯏꯇꯥꯎꯅ ꯎꯗꯅ ꯇꯧꯅꯦ ꯂꯩꯁꯥꯕꯤ ꯂꯣꯏ ꯐꯥꯔꯦ ꯄꯥꯈꯪ ꯐꯥꯔꯦ ꯑꯉꯥꯡꯁꯦ ꯍꯌꯦꯡꯇꯥ ꯉꯥꯏꯔꯦ ꯌꯦꯡꯉꯣ ꯃꯌꯨꯝ ꯄꯥꯟꯅꯤꯒ ꯍꯥꯏꯒꯗꯅ
ꯎꯝ ꯍꯝ ꯑꯣꯟꯊꯣꯛꯄꯅꯤꯗꯤ ꯏꯇꯥꯎ ꯑꯣ ꯑꯩ ꯏꯆꯥꯁꯤꯡꯗꯣ ꯑꯩ ꯃꯁꯛ ꯑꯇ ꯑꯝꯇ ꯈꯪꯉꯝꯗꯕ ꯇꯥꯔꯦꯅ ꯇꯧꯔꯤꯁꯦ
ꯑꯩꯈꯣꯏꯅ ꯆꯥꯔꯒ ꯄ꯭ꯔꯣꯒꯥꯝ ꯑꯃ ꯇꯧꯖꯕꯗꯣ ꯑꯗꯨꯗ ꯆ ꯉꯥ ꯑꯃ ꯆꯦ ꯁꯤꯜꯂꯒ ꯅꯨꯄꯤ ꯑꯉꯥꯡꯁꯨ ꯍꯔꯥꯎ ꯍꯔꯥꯎ ꯆꯥꯃꯤꯟꯅꯅꯕ ꯑꯗꯨꯃꯥꯏꯅ ꯇꯧꯖꯦ
ꯐꯩꯌꯦ ꯐꯩꯌꯦ ꯏꯇꯥꯎ ꯑꯗꯣ ꯏꯇꯥꯎ ꯑꯩ ꯆꯥꯕꯩ ꯍꯥꯏꯔꯒ ꯑꯩ ꯀꯩꯅꯣꯃ ꯑꯁ ꯑꯩꯁꯦ ꯄꯥꯞꯁꯦ ꯑꯣꯏꯗꯕꯀꯣ ꯀꯨꯏꯅ ꯁꯨꯝ ꯀꯩꯅꯣ ꯇꯧꯔꯨꯔꯕꯒꯤ ꯏꯇꯥꯎꯍꯣꯏꯒꯤ ꯇꯨꯔꯦꯟꯗ ꯀꯩꯅꯣ ꯇꯧꯕꯗꯣ ꯀꯩꯅꯣ ꯍꯩꯀꯛ ꯌꯦꯅꯥ ꯈꯔ ꯄꯥꯜꯂꯤꯗꯅꯥ ꯇꯥꯑꯣꯏꯒꯤ ꯅꯍꯥꯟꯋꯥꯏ ꯑꯩ ꯂꯥꯛꯄ ꯅꯍꯥꯟꯋꯥꯏ ꯑꯩꯒꯤ ꯂꯥꯛꯄꯊꯗꯗꯤ ꯃꯌꯥꯝ ꯄꯥꯜꯂꯤꯗꯅ ꯀꯣ ꯑꯗꯣ ꯍꯧꯖꯤꯛꯇꯤ ꯀꯃꯥꯏ ꯀꯃꯥꯏꯅ ꯇꯧꯔꯤꯒꯦ ꯑꯗꯣ ꯂꯩꯕꯣ ꯑꯗꯨꯝ ꯑꯗꯨꯗꯩ ꯍꯥꯏꯀꯠꯀꯒꯦ ꯀꯃꯥꯏꯅ ꯇꯧ ꯀꯃꯥꯏꯅ ꯇꯧꯔꯤꯒꯦ ꯑꯝꯇ ꯑꯩꯅ ꯑꯩ ꯈꯪꯅꯤꯡꯉꯤꯅꯤ ꯏꯇꯧ ꯑꯗꯣ ꯑꯝꯇ
ꯏꯇꯥꯎ ꯑꯗꯨꯗꯣ ꯍꯟꯗꯛꯁꯦ ꯍꯩꯀꯛ ꯌꯦꯅꯥꯗꯣ ꯈꯔ ꯐꯒꯠꯂꯛꯏꯦ ꯀꯩ ꯍꯥꯏꯅꯤ ꯃꯇꯝꯗꯣ ꯂꯣꯏꯔꯃꯤꯅ ꯍꯥꯟꯅꯒꯤꯗꯨꯗꯤ ꯃꯥꯡꯈ꯭ꯔꯦ ꯍꯧꯖꯤꯛ ꯃꯅꯧ ꯂꯣꯏ ꯆꯣꯡꯈꯠꯂꯛꯑꯒ ꯌꯥꯝꯅ ꯐꯖꯒꯠꯂꯛꯏꯌꯦ ꯈꯔ ꯂꯩꯔꯗꯤ ꯏꯇꯥꯎ ꯍꯟꯗꯛ ꯂꯥꯛ ꯊꯛꯄꯒ ꯑꯗꯨꯝ ꯆꯥꯕ ꯊꯛꯄ ꯌꯥꯔꯅꯤꯅꯦ ꯍꯦꯛꯀꯛꯇꯣ
ꯑꯁ ꯑꯩꯗꯤ ꯏꯇꯎꯅ ꯃꯃꯥꯅ ꯄꯤꯖꯈꯤꯕ ꯑ ꯑꯁ ꯀꯩꯅꯣꯗꯣ ꯑ ꯑꯁ ꯍꯥꯎ ꯑꯩꯗꯤ ꯀꯥꯎ ꯉꯝꯗ꯭ꯔꯦꯅꯦ ꯏꯇꯥꯎꯅ ꯄꯤꯖꯈꯤꯕꯗꯣ
ꯑꯗꯨꯅꯤ ꯍꯟꯗꯛꯛꯇꯤ ꯍꯩꯀꯛꯇꯣ ꯀꯩꯅꯣ ꯇꯧꯔꯒ ꯒ꯭ꯌꯥꯟ ꯇꯥꯅ ꯐꯨꯠ ꯂꯒ ꯆꯥꯔꯖꯁꯦ
ꯐꯔꯦ ꯐꯔꯦ ꯏꯇꯥꯎ ꯑꯗꯨꯗꯤ ꯏꯇꯥꯎ ꯀꯩꯅꯣ ꯇꯧꯔꯦ ꯏꯕꯥꯅꯤ ꯄꯨꯡꯁꯨ ꯊꯦꯡꯖꯜꯂꯑꯦ ꯀꯩꯅꯣ ꯇꯧꯔꯁꯦ ꯏꯇꯥꯎ ꯃꯇꯝ ꯑꯃ ꯀꯨꯏꯗꯕꯤꯗ ꯁꯤꯜꯂꯒ ꯑꯗꯥꯏꯅ ꯇꯧꯔꯒ ꯏꯇꯥꯎ ꯏꯕꯅꯤ ꯑꯝꯇ
ꯍꯣꯏ ꯍꯣꯏ ꯍꯣꯏ ꯐꯔꯦ ꯐꯔꯦ ꯐꯔꯦ
ꯍꯣ ꯍꯣꯏ ꯐꯔꯦ ꯐꯔꯦ ꯇꯥꯎ ꯑꯥ ꯑꯥ ꯑꯥ ꯄꯣꯊꯥꯅꯔꯁꯤ ꯇꯥꯏ